ꯅ
ꯀꯔꯤ ꯇꯧꯔꯤꯅꯣ
ꯑ ꯐꯝꯃꯦ ꯑꯃꯨꯛ
ꯐꯝꯃꯤꯔꯣ
ꯎ ꯐ
ꯌꯨꯝꯗ
ꯌꯝꯗ ꯅꯠꯇꯗ ꯃꯊꯛꯇ ꯑꯩꯈꯣꯏ ꯏꯆꯦꯍꯣꯏꯗ
ꯎꯝꯣꯏ ꯃꯣꯏꯁꯨ ꯂꯩꯕ꯭ꯔꯣ
ꯃꯣꯏꯁꯨ ꯔꯤ
ꯑꯣꯝ
ꯀꯩꯗꯧꯔꯨꯅꯤ
ꯃꯈꯣꯏꯒꯤꯗꯤ ꯃꯣꯏꯗꯤ ꯇꯧꯗꯦꯅ
ꯎꯝ ꯍꯧꯖꯤꯛꯇꯤ ꯇꯧꯔꯦ ꯁ ꯁꯥꯥꯁꯒꯦꯝꯁꯥꯏꯦ ꯅꯪꯀꯖ ꯐ ꯆꯄ
ꯑꯗꯨꯗꯤ ꯍꯣꯔꯦꯟ ꯀꯣꯟꯅ ꯇꯧꯁꯦ ꯅꯥꯏ ꯍꯥꯟꯅ ꯇꯧ ꯑ
ꯑ
ꯑꯩ ꯎ ꯁꯤꯗꯗꯤ ꯅꯨꯡꯁꯥ ꯊꯣꯛꯇ꯭ꯔꯦꯅꯦ ꯑꯃꯨꯛ ꯈꯔ ꯏꯪꯂꯛꯈ꯭ꯔꯦ ꯀꯣ
ꯑꯁ ꯌꯥꯝ ꯁ꯭ꯏꯗ ꯁꯤꯗꯗꯤ
ꯍꯧꯗꯤ ꯅꯨꯡꯁꯥ ꯃꯥꯡꯈ꯭ꯔꯦ ꯍꯧꯖꯤꯛꯇꯤ ꯈꯔ ꯏꯪꯉꯛꯑꯦ ꯑꯃꯨꯛ
ꯇꯣꯔꯦꯟ ꯑꯁ ꯍꯧꯖꯤꯛ ꯅꯣꯡ ꯇꯥꯔꯗꯤ ꯐꯗꯕ ꯌꯥꯝ ꯁꯥꯏ ꯑꯁ ꯃꯈꯥꯗꯁꯨ ꯄꯣꯊ ꯅꯤꯡꯊꯤꯅ ꯄꯣꯊꯥꯕ ꯑꯗꯨ ꯀꯩꯅꯣ ꯇꯧꯕ ꯅꯨꯡꯉꯥꯏꯇꯦ
ꯇꯨꯝꯃꯤꯔꯣ
ꯑꯃꯨꯛ ꯏꯌꯥꯝꯕ ꯏꯌꯥꯝꯕ ꯔꯣꯝꯗ ꯑꯃꯨꯛ ꯆꯪꯉꯒ ꯍꯤꯞꯄꯦ ꯑꯃꯨꯛ
ꯍꯥꯏꯗꯤ ꯂꯩꯁꯥꯕꯤꯒꯤꯗ ꯇꯨꯝꯕ꯭ꯔꯥꯅ
ꯑꯗ ꯅꯪꯁꯨ
ꯑ
ꯀ ꯇꯧꯔ ꯉ ꯊꯣꯛꯈ꯭ꯔ ꯀꯩꯅꯣꯗ
ꯅꯪꯗꯤ ꯅ ꯃꯥꯏꯗꯣ ꯊꯥꯕꯅꯤꯅ ꯇꯧꯔꯝꯒꯗ꯭ꯔꯅ
ꯍꯗꯦꯗ ꯊꯥꯗꯦ ꯊꯥꯗꯦ ꯅꯪ ꯑꯣꯏꯔꯝꯅꯤ ꯊꯥꯕꯗꯤ
ꯎꯝ ꯑꯕꯤ ꯇꯋꯣ
ꯑ
ꯀꯣꯛ ꯍꯠ ꯄꯦꯁꯤꯔꯤ ꯇꯨꯝ ꯅꯉꯗ
ꯑ ꯑꯦ ꯅꯣꯏ ꯑꯣ ꯉꯗꯥꯥꯡ ꯉꯅꯤꯀꯣ ꯇꯦꯁ ꯇꯧꯕꯗꯣ ꯇꯦꯁ ꯊꯪ ꯑꯃꯨꯛ ꯀꯔꯝ ꯀꯥꯟꯗ ꯂꯩꯒꯦ
ꯌꯦꯡꯉꯁꯦ ꯑꯃꯨꯛ ꯑꯃꯗꯤ ꯍꯪꯅꯤꯉꯥꯏ ꯂꯩꯥꯏ ꯄꯥꯗꯔꯤ
ꯍꯌꯦꯡ ꯍꯣꯔꯦꯟ ꯄꯥꯒꯅꯤꯟꯅ ꯌꯥꯝ ꯌꯥꯝꯒꯦ
ꯀꯩꯅꯣ ꯗꯤꯐꯤꯅꯤꯁꯟꯗꯣ ꯀꯣ ꯔ ꯃ ꯉ ꯑꯃꯨꯛ ꯑꯣꯏꯔꯝꯅꯤ
ꯎꯝ
ꯎ ꯍꯦ ꯅꯨꯡꯉꯥꯏꯍꯦ
ꯀꯅꯥ ꯂꯩꯒꯦ ꯎ ꯄ ꯎꯝꯕꯅꯤ ꯈꯇꯔ
ꯑ ꯑꯩꯈꯣꯏ ꯃꯥ ꯅ ꯦꯁꯤ ꯂꯧꯔꯨꯒꯔ ꯇꯕꯕ ꯀꯣꯏꯕ ꯇꯨꯝꯃꯝꯂꯅꯤ
ꯃꯥꯗꯤ
ꯍ ꯁꯤ ꯌꯥꯝ ꯅꯨꯡꯉꯥꯏ ꯁꯤꯗꯤ ꯑꯩꯒꯤ ꯁꯝ ꯆꯦꯟꯕꯗꯣ ꯌꯥꯝ ꯅꯨꯡꯉꯥꯏꯌꯦ ꯍꯧꯁꯦ ꯉꯪ ꯀꯥꯏꯗꯤꯅ ꯅꯤ ꯁꯤꯗꯤ ꯀꯨꯛꯏꯁꯨ ꯅꯥꯗꯦ
ꯑꯩꯁꯨ ꯇꯧꯕꯤꯌꯣ ꯅꯣꯡꯃ
ꯃꯥꯗꯤ ꯌꯥꯝ ꯍꯩꯕꯅꯦ ꯆꯤꯡꯉꯒ ꯃꯈꯣꯟ ꯇꯣꯄ ꯇꯣꯛ ꯇꯣꯣꯛꯄ ꯇꯧꯔꯃꯤ
ꯃꯥ ꯀꯇꯄꯨꯔꯥꯎꯕꯣ
ꯃꯥꯈꯣꯠꯇ ꯄꯨꯔꯛ ꯀꯦꯀ
ꯀꯗ
ꯨ ꯍꯩꯅꯧ ꯃꯦꯠꯂꯒ ꯆꯁꯤꯔꯥ ꯈꯪꯗꯣꯏꯗ ꯀꯩꯅꯣꯗꯣ ꯅꯨꯡꯁꯤꯠ ꯅꯨꯡꯁꯤꯠ ꯍꯤꯗꯥꯛ ꯃꯉꯥꯗꯣ
ꯎꯝ
ꯑꯗꯨꯒ ꯃꯦꯠꯂꯒ ꯆꯠꯅꯤꯡꯉꯦ ꯑꯗꯨꯗꯣ ꯑ ꯀꯗꯥꯏꯗ ꯂꯩꯕ꯭ꯔꯣ ꯈꯪꯗꯦ
ꯅꯨꯡꯁꯤ ꯃꯅꯥ
ꯎꯝ ꯃꯅ ꯃꯅꯨꯡꯁꯤꯕ ꯗꯣ ꯃꯤꯆ
ꯑꯝ ꯈꯉꯦ ꯈꯉꯦ ꯂꯩꯕ ꯃꯐꯝꯗ ꯐꯪꯒꯅꯤ
ꯀꯗꯥꯏꯗ ꯂꯩꯕ꯭ꯔꯥ ꯈꯪꯗꯦꯗꯣ ꯃꯅꯥꯗꯣ
ꯎ ꯅꯪ ꯔꯣꯨꯝꯗꯨꯗꯤ ꯇꯩꯊꯣꯛꯑꯕꯣ
ꯎꯝ ꯆ ꯑꯌꯨꯕ ꯅꯂꯣꯏ ꯂꯣꯏ ꯈꯥꯏꯗ ꯀꯩꯅꯣꯁꯨ ꯇꯧꯕꯅꯦ ꯐꯤꯔꯣꯟꯜꯁꯨ ꯁꯨꯈ꯭ꯔꯦ
ꯎꯝ ꯑꯐꯥꯏꯀꯣ ꯆꯕꯒ ꯌꯥꯝ ꯀꯜꯂꯦꯀꯣꯝ ꯆꯗꯤ
ꯀꯣꯏ ꯏꯅꯅ ꯍꯥꯏ
ꯇꯨꯃꯤꯟ ꯂꯩ ꯍꯥꯏꯌꯣ ꯑꯗꯨꯁꯨ ꯇꯥꯅꯤꯡꯗꯦ
ꯈꯪꯗꯦ ꯑꯩꯁꯦ ꯍꯟꯗꯛ ꯂꯣꯛ ꯊꯨꯡꯒꯦ ꯇꯧꯋꯦ
ꯍꯣꯔꯦꯟꯅ ꯀꯅꯥ ꯀꯅꯥ ꯣꯜ ꯂꯏꯕ
ꯈꯪꯗꯦ
ꯑꯁ ꯑꯩꯁꯦ ꯑꯗꯨꯃꯥꯏꯅ ꯐꯖꯅ ꯇꯨꯝꯗ꯭ꯔꯗꯤ ꯅꯥꯒꯅꯦꯕ
ꯃꯤꯕꯅ ꯑꯗꯨꯅꯦ ꯀꯩꯅꯣ ꯇꯧꯕꯅꯦ ꯇꯨꯝꯕꯗꯤ ꯌꯥꯕꯅꯦ ꯑꯗꯣ ꯃꯥ ꯂꯩꯕ ꯃꯥꯅ ꯇꯨꯝꯕ ꯌꯥꯗꯦ ꯄꯣꯒꯗꯤ ꯌꯦꯡꯗ꯭ꯔꯁꯨ ꯌꯥꯕꯅꯤꯅ
ꯑꯩꯁꯨ ꯉꯔꯥꯡ ꯄꯨꯡ ꯑꯃ ꯑꯗꯨꯋꯥꯏꯗ ꯇꯨꯝꯃꯦ ꯈꯥꯡꯃꯟ ꯈꯥꯡꯃꯟꯕꯒꯤ ꯇꯨꯝꯕ ꯌꯥꯔꯦ ꯉꯥꯏꯍꯥꯛꯇꯤ ꯋꯥꯔꯤ ꯇꯥ ꯇꯥꯔꯒ ꯇꯨꯝꯕꯅꯤ
ꯌꯥꯝ ꯌꯥꯝ ꯁꯥꯎꯅꯤꯡꯉꯦ
ꯑ ꯆꯔꯤ ꯐꯅꯤ
ꯑꯩꯁꯨ ꯍꯟꯗꯛꯇꯤ ꯐꯅꯌꯥꯝꯗꯤ ꯇꯧꯈ꯭ꯔꯦ ꯌꯥꯝ ꯆꯪꯂꯛꯀꯗꯧ ꯃꯥꯥꯟꯅꯩ
ꯀ꯭ꯔꯤ ꯑꯣ ꯌꯦꯡ ꯇꯔꯦ
ꯎꯝ
ꯀꯅꯥ ꯀꯅꯥ ꯇꯧꯒꯦ
ꯑ
ꯑꯩꯈꯛ ꯇꯧꯗꯦꯗ
ꯁꯤ ꯃꯥꯄꯜ ꯁꯨꯔꯦ ꯁꯤꯒ ꯃꯥꯄꯜ
ꯅꯠꯇꯦ ꯎꯝ ꯅꯍꯥꯟꯒꯤꯗꯨ ꯉꯔꯥꯡ ꯀꯩꯅꯣ ꯇꯧꯕꯗꯣ ꯑꯗꯨ ꯑꯣꯏꯔꯣꯏꯗ꯭ꯔꯣ
ꯑꯗꯨꯗꯤ ꯅꯪꯅ ꯇꯧꯔꯛꯄꯗ ꯅꯪꯅ ꯇꯧꯔꯛꯄꯗꯣ ꯑꯩꯅ ꯄꯥꯏꯕ ꯃꯇꯝ ꯂꯩꯗꯅ ꯑꯗꯨꯒꯤꯅꯦ
ꯅꯪ ꯀꯌꯥꯔꯛ ꯀꯔ ꯑꯣꯏꯔꯒꯦ
ꯅꯪꯒ ꯁꯥꯕ ꯑꯍꯨꯝꯂꯛꯅ ꯁꯨꯈ꯭ꯔꯦ
ꯅꯠꯇ ꯆꯥꯡ ꯠꯇꯧ
ꯑꯃꯔꯥꯎ ꯈꯥꯎꯛꯇ ꯉꯥꯏꯔꯤ ꯀꯩꯅꯣ
ꯑꯣ
ꯑ ꯅꯍꯥꯟꯈꯩ ꯀꯩꯅꯣ ꯇꯧꯗꯕ ꯄꯤꯁꯤꯟꯗꯕ ꯑꯩ ꯈꯪꯗꯕ ꯑꯗꯨꯒꯤꯗꯣ
ꯎꯝ ꯎꯝ
ꯑꯩ ꯍꯧꯖꯤꯛ ꯉꯔꯥꯡ ꯆꯪꯕꯗꯨꯗꯤ ꯅꯪꯅ ꯇꯧꯔꯛꯄꯗꯣ ꯑꯗꯨꯗꯨꯅꯦꯕ
ꯉ ꯏꯔꯦꯅꯦ
ꯎꯝ
ꯅꯪꯗꯤ ꯑꯁ ꯀꯩꯅꯣ ꯑꯗꯨꯝ ꯇꯧꯕ ꯌꯥꯏꯀꯣ ꯀꯔꯤꯒꯤꯔꯥꯅꯦ
ꯅꯪꯗꯤ ꯅꯕꯨꯛꯅꯤꯡꯗꯣ ꯁꯦꯡꯗꯕ ꯅꯆꯦꯜꯗ
ꯍꯩꯗꯅꯦ ꯄꯥꯄ ꯆꯦꯕꯅꯦꯅꯦ
ꯑꯩꯒꯤ ꯀꯣꯛ ꯄꯥꯏꯕꯒꯤ ꯑꯁ ꯅꯨꯡꯉꯥꯏꯕꯅ ꯇꯨꯝꯅꯤꯡꯕꯅ ꯑꯁ ꯂꯣꯏꯔꯦ
ꯅꯨꯡꯉꯥꯏꯕꯒꯤ ꯑꯣꯏꯔꯅꯦ ꯄꯉꯥꯡ ꯉꯥꯡ ꯊꯣꯛꯏꯗꯣ
ꯎꯝꯖꯥꯖꯥ ꯍꯥꯏꯔꯛꯀꯅꯤ
ꯑꯀꯤꯀꯤ ꯄꯂꯦ ꯍꯁ ꯂꯣꯏ ꯀꯗꯧꯔꯦ ꯍꯡ ꯍꯁꯦ
ꯑꯗꯨꯒꯤꯅꯦ ꯑꯩꯅ ꯄꯤꯕꯗꯣ
ꯑꯃꯁꯨꯡ ꯊꯔ ꯀꯦ
ꯑꯏꯖꯒꯅꯦ ꯑꯗꯨ ꯑꯗꯨꯗ ꯍꯦꯛ ꯊꯥꯔꯛꯑꯕ ꯅꯪ ꯀꯩꯅꯣ ꯑꯥ ꯑꯁ ꯅꯨꯡꯉꯥꯏꯅꯦ ꯑꯗꯨꯁꯨ
ꯅ ꯃꯥꯥꯟꯗ ꯀꯥꯏꯀꯣ
ꯅꯃꯒ ꯑꯩꯗꯤ ꯌꯥꯝ ꯏꯀꯥꯏ ꯏꯀꯥꯏꯒꯕꯅꯦ
ꯑꯗꯤ ꯈꯪꯗꯀꯣ
ꯀꯠꯂꯦꯁꯦꯕ
ꯂꯩꯕ ꯃꯇꯝꯗ ꯂꯧꯑꯣ
ꯑꯩꯁꯨꯂꯏꯅꯥ
ꯂꯩꯇꯦ
ꯏ ꯁꯤꯖꯤꯅꯤꯡꯉꯥꯏꯁꯨ ꯍꯛꯥꯡ ꯐꯥꯝꯗ ꯂꯩꯇꯕꯗ
ꯆꯜꯂꯣ ꯌꯥꯔꯦ ꯅꯍꯥꯟꯅ ꯏꯌꯥꯝꯕꯗ ꯂꯧꯔꯒ ꯏꯀꯥꯏꯗꯕ꯭ꯔꯥ
ꯑꯗꯨꯗꯤ ꯑꯩꯒꯤ ꯀꯩꯅꯣꯗꯨꯁꯨ ꯌꯥꯝꯕꯗꯕꯨ ꯑꯩ ꯌꯥꯝ ꯀꯨꯏꯅ ꯂꯩꯕꯁꯦ ꯑꯗꯨ ꯈꯛꯇꯅꯦ ꯍꯪꯉꯁꯦ ꯅꯍꯥꯟꯗꯤ ꯑꯝꯇ ꯐꯥꯎ ꯍꯪꯗꯦ ꯈꯝ꯭ꯔ
ꯈꯪꯉꯦ ꯈꯪꯉꯦ
ꯑ ꯑꯗꯨꯗꯤ ꯑꯩꯒꯤ ꯕꯦꯡꯁꯨ ꯌꯥꯗꯕ ꯑꯗꯨꯇꯪꯗꯤ ꯈꯪꯕ꯭ꯔꯥ ꯑ ꯁꯦꯝꯈ꯭ꯔꯦꯗꯅꯥ ꯍꯧꯖꯤꯛ ꯅꯥꯪꯒꯤꯦꯗ ꯀꯥꯎ ꯀꯩꯅꯣ ꯊꯤꯔꯒꯀꯣ
ꯎꯝ
ꯑꯍꯨꯝ ꯍꯦꯅꯦ
ꯍꯥ ꯀꯗꯤꯕꯣ ꯑꯍꯨꯝ ꯍꯦꯟꯈ꯭ꯔꯦ
ꯎꯝ ꯑꯍꯨꯝ ꯑꯗꯨ ꯊꯥꯔꯛꯀꯦ ꯑꯃ
ꯎꯝ
ꯁꯤ ꯅꯨꯡꯉꯥꯏ ꯌꯥꯝ ꯂꯩꯌꯦ ꯑꯦ ꯂꯩꯇꯕ
ꯍꯌꯦꯡꯋꯥꯏꯒꯤ ꯊꯝꯃꯣ ꯍ
ꯑ
ꯂꯩꯔꯤꯀꯥꯟ ꯂꯧ ꯑꯩꯉꯣꯟꯗ ꯂꯩꯔꯗꯤ ꯑꯩ ꯂꯣꯏꯅ ꯀꯩꯅꯣ ꯇꯧꯒꯅꯤ ꯑꯗꯨꯒꯤꯅꯦ ꯑ ꯄꯨꯈ ꯑꯩꯗꯤ ꯌꯥꯝ ꯎꯕ ꯌꯥꯗꯦ ꯂꯩꯕꯥꯛ ꯌꯥꯝ ꯎꯔꯗꯤ ꯑꯗꯨꯝ ꯆ
ꯑꯩꯁꯅꯦ ꯄꯤꯊꯣꯛꯅꯤꯡꯉꯥꯏ ꯂꯩꯔꯣꯏꯅꯦ ꯑꯩꯁꯨ ꯑꯗꯨ
ꯑ ꯄꯌꯍꯗꯅꯦ ꯃꯥꯡꯒꯗꯔꯨ ꯇꯤ ꯑꯗꯨꯝ ꯅꯪ ꯗꯔꯀꯥꯔ ꯂꯩꯕꯗ ꯄꯥꯏꯌꯣ ꯍꯥꯏꯕ ꯋꯥꯅꯤ
ꯃꯤꯑꯣꯏꯕ ꯑꯣꯏꯕꯅꯤꯅ ꯏꯀꯥꯏꯅꯦ ꯑꯩꯁꯨ ꯀꯔꯤꯔꯥ ꯑꯗꯨꯅ ꯍꯦꯟꯅ ꯏꯀꯥꯏꯈ꯭ꯔꯦꯗ
ꯍꯧꯒꯟ ꯀꯤꯂꯣꯃꯤꯇꯔ ꯑꯃ ꯄꯥꯟꯕ ꯅꯪꯅ ꯑꯩꯗꯤ ꯅꯒꯅꯦ ꯍꯥꯏ
ꯍ
ꯍꯥꯀꯠꯆꯩ ꯅꯪ ꯍꯧꯖꯤꯛ ꯁꯝ ꯑꯃ ꯆꯤꯡꯕꯗꯣ ꯁꯤꯡꯒꯜꯁꯤꯡ ꯑꯥ ꯑ ꯗ ꯃꯥꯏ ꯆꯤꯡ ꯇꯑꯣ ꯑꯗꯨꯗꯤ ꯀ ꯆ ꯍ ꯌꯦꯡꯉꯣ
ꯑ ꯑꯁ ꯑꯁ ꯁꯨꯛ ꯇꯨꯝꯅꯤꯡꯈ꯭ꯔꯦ
ꯑꯃꯨꯛ ꯇꯨꯝ ꯅꯤꯡꯈ꯭ꯔꯦ
ꯅꯣꯏ ꯁꯤꯕ ꯑꯩ ꯇꯨꯝꯒꯦ ꯇꯧꯔꯒ ꯗꯤꯁꯇꯥꯔꯕ ꯑꯗꯨꯝ ꯇꯧꯁꯦ ꯀꯩꯒꯤꯅꯣ
ꯑꯩ ꯊꯤꯐꯥꯏꯔꯨꯈꯤꯒꯦ ꯂꯣꯏꯔꯒ ꯇꯧꯔꯛꯀꯦ ꯎ ꯄꯥꯊ ꯐꯒꯦꯀ
ꯍꯣꯏ ꯍꯣꯏ
ꯇꯃꯦ ꯀꯣ
ꯍ ꯊꯝꯃꯃꯦ ꯊꯝꯃ
ꯎ